ꯍꯜꯂꯣ
ꯍꯜꯂꯣ
ꯎꯝ ꯇꯥꯏꯌꯦ ꯇꯥꯏꯌꯦ ꯇꯥꯏꯌꯦ ꯇꯥꯏꯌꯦ
ꯎꯝ ꯀꯩꯗꯧꯔꯤꯕ
ꯑꯩꯔꯣ ꯂꯩꯔꯝꯃꯤꯅꯦ ꯁꯥꯃꯟꯕꯁꯤꯗꯀꯣ ꯍꯥꯏꯗꯤ ꯉꯁꯥꯏꯗꯒꯤ ꯍꯥꯏꯔꯨꯔꯗꯤ ꯍꯧꯖꯤꯛꯄꯨꯗꯤ ꯐꯩ ꯑꯗꯨꯁꯨ ꯁꯥꯕꯅꯤꯅ ꯐꯦꯟꯒꯤ ꯃꯅꯥꯛꯇ ꯂꯩꯔꯝꯃꯤꯅꯦ
ꯍꯥꯏꯕ ꯁꯥꯕꯒꯤ ꯆꯥꯡꯁꯦ ꯑꯁ ꯌꯥꯝ ꯍꯦꯟꯒꯠꯂꯦ ꯍꯟꯗꯛꯁꯦ ꯅꯨꯡꯊꯤꯟꯒꯨꯝꯕꯒ ꯊꯣꯛꯄꯒꯥꯏꯁꯦ ꯑꯁ ꯀꯩ ꯌꯥꯝ ꯊꯤꯅ ꯁꯥꯕ ꯍꯦꯜꯂꯦ ꯍꯥꯏꯕ
ꯎꯝ ꯎꯝ ꯑꯗꯣ ꯃꯤ ꯍꯧꯖꯤꯛ ꯋꯥꯛꯀꯤꯡ ꯅꯪꯕꯨ ꯆꯠꯂꯤꯕ꯭ꯔꯣ
ꯆꯠꯇꯦꯗ ꯋꯀꯤꯡ ꯈꯔ ꯆꯠꯂꯝꯃꯤ ꯑꯃꯨꯛ ꯑꯃꯨꯛ ꯈꯔ ꯇꯣꯛ ꯑꯃꯨꯛ ꯈꯔ ꯆꯠ ꯑꯃꯨꯛ ꯈꯔ ꯇꯣꯛ ꯑꯗꯨꯃꯥꯏꯅ ꯇꯧꯋꯦ
ꯎꯝ ꯆꯠꯀꯗꯕꯅꯤ ꯆꯠꯀꯗꯕꯅꯤ ꯂꯦꯞꯇꯕꯤ ꯍꯧꯖꯤꯛ ꯃꯤ ꯃꯌꯥꯝ ꯆꯠꯅꯕꯅꯦꯕꯀꯣ ꯁꯤꯕꯁꯨ ꯍꯥꯏꯗꯤ ꯆꯥꯔꯤꯕ ꯊꯛꯏꯕ ꯃꯌꯥꯝꯁꯤꯒ ꯍꯥꯏꯔꯨꯔꯗꯤ ꯍꯧꯖꯤꯛꯁꯦ ꯁꯤꯕ ꯂꯣꯏꯅ ꯀꯤꯅꯔꯦ ꯑꯗꯨꯗꯨ ꯅ ꯍꯧꯖꯤꯛ ꯆꯠꯄ ꯑꯗꯨꯗꯒꯤ ꯆꯦꯟꯕ ꯑꯗꯨꯗꯒꯤ ꯆꯥꯕ ꯍꯟꯕ ꯑꯗꯨꯗꯒꯤ ꯆꯥꯖꯔꯁꯨ ꯁꯥꯟꯅꯕ ꯍꯦꯟꯕ ꯑꯗꯨꯃꯥꯏꯅ ꯇꯧꯅꯔꯦꯕ ꯃꯤꯁꯤꯡꯁꯦꯀꯣ
ꯍꯧꯖꯤꯛꯀꯥꯟꯁꯦ ꯃꯤꯁꯤꯡꯁꯦ ꯌꯥꯝꯅ ꯍꯛꯆꯥꯡ ꯐꯅ ꯊꯝꯕ ꯑꯗꯒꯤ ꯐꯍꯟꯕꯁ꯭ꯔ ꯀꯩꯅꯣ ꯌꯥꯝ ꯄꯤꯅꯔꯦꯕ ꯍꯥꯏꯗꯤ ꯃꯁꯥꯒꯤꯀꯣ
ꯎꯝ
ꯌꯥꯝ ꯄꯤꯅꯦꯗ ꯃꯁꯥ ꯃꯁꯥ ꯍꯧꯖꯤꯛꯀꯥꯟꯁꯦ ꯍꯥꯏꯗꯤ ꯄ꯭ꯔꯥꯏꯌꯣꯔꯤꯇꯤ ꯄꯤꯅꯔꯒ ꯌꯥꯝꯅ ꯀꯩꯅꯣ ꯇꯧꯅꯔꯦꯗ
ꯍꯣꯏ ꯑꯗꯨꯒ
ꯖꯤꯝ ꯆꯠꯛꯄ ꯅꯨꯄꯤꯁꯨ ꯉꯥꯏꯔꯦ ꯅꯨꯄꯥꯁꯨ ꯉꯥꯏꯔꯦ ꯌꯥꯝꯅ ꯌꯥꯝ ꯍꯦꯜꯊ ꯀꯟꯁꯤꯌꯁ ꯌꯥꯝ ꯑꯣꯏꯅꯔꯦ ꯍꯧꯖꯤꯛꯀꯥꯟꯁꯦ ꯆꯥꯕ ꯊꯛꯄꯗ ꯑꯣꯏ ꯒꯦꯔꯝ ꯑꯣꯏꯒꯔ ꯐꯩ ꯐꯠꯇꯦ ꯍꯥꯏꯁꯦ
ꯎꯝ ꯑꯗꯨꯒ ꯍꯧꯖꯤꯛꯀꯥꯟꯒꯤ ꯑꯉꯥꯡꯁꯤꯡꯁꯤꯅ ꯇꯧꯔꯤꯁꯦ ꯂꯣꯏꯅꯃꯛ ꯃꯁꯥꯒꯤ ꯃꯁꯥꯒꯤꯁꯨ ꯈꯟꯗꯕ ꯌꯥꯗ꯭ꯔꯦ ꯐꯖꯅ ꯆꯠꯂꯦ ꯁꯥꯟꯅꯔꯦ ꯑꯗꯨ ꯑꯣꯏꯔꯒꯁꯨ ꯑꯩꯈꯣꯏꯒꯤ ꯑꯃ ꯍꯦꯟꯅ ꯏꯁꯇꯥꯜ ꯇꯧꯖꯔꯤꯅꯦ ꯍꯥꯏꯕꯒꯤ ꯑꯩꯈꯣꯏꯒꯤ ꯆꯨꯝꯅꯒꯤ ꯆꯠꯂꯅꯤ ꯑꯗꯨꯅ ꯑꯗꯒꯤ ꯑꯩꯈꯣꯏꯒꯤ ꯁꯦꯠꯄ ꯀꯥꯟꯗ ꯑꯗꯨ ꯐꯖꯅ ꯁꯦꯠꯇꯕꯤ ꯑꯗꯨꯗꯒꯤ ꯀꯩ ꯀꯩꯅꯣ ꯅꯦ ꯑꯩꯈꯣꯏꯒꯤ ꯗ꯭ꯔꯦꯁꯀꯁꯦ ꯑꯗꯨꯝ ꯄꯨꯡꯁꯦꯠꯇ ꯁꯦꯠꯂꯒ ꯅꯩꯕꯤ ꯁꯥꯕꯤ ꯑꯗꯨꯗꯒꯤ ꯀꯣ ꯑꯗꯨꯒꯨꯝꯕ ꯑꯉꯥꯡꯁꯤꯡꯁꯨ ꯃꯩ ꯃꯌꯥꯝ ꯂꯩꯌꯦ ꯐꯖꯕꯁꯨ ꯂꯩꯇꯕꯗꯤ ꯅꯠꯇꯦ ꯂꯩꯔꯤꯅꯤ ꯁꯦꯝꯅꯅꯕ ꯉꯥꯛꯇꯅꯤ ꯍꯧꯖꯤꯛꯀꯥꯟꯁꯦ
ꯂꯣꯏ ꯁꯦꯝꯃꯦꯗ ꯁꯦꯝꯕꯗꯤ ꯑꯗꯨ ꯑꯃꯔꯣꯝꯗꯗꯤ ꯌꯥꯝ ꯐꯩꯗ ꯑꯗꯨ ꯑꯃꯔꯣꯝꯗ ꯐꯠꯇꯕ ꯍꯥꯏꯗꯤ ꯑꯉꯥꯡ ꯃꯆꯥ ꯃꯆꯥꯁꯤꯡꯁꯦ ꯀꯔꯤ ꯍꯥꯏꯅꯤ ꯃꯐꯝ ꯂꯩꯔꯛꯇꯕꯩ ꯍꯥꯏꯒꯗ꯭ꯔꯥ ꯀꯔꯤ ꯍꯥꯏꯒꯗ꯭ꯔꯥ ꯁꯥꯟꯅꯕꯒꯨꯝꯕ ꯌꯥꯝꯅ ꯊꯣꯛꯇꯕ ꯈꯣꯠꯇꯕ ꯇꯧꯕꯁꯦ ꯑꯁꯤꯗꯤ ꯐꯠꯇꯦ ꯑꯗꯨꯝ ꯅꯣꯡꯉꯥꯟꯕꯗꯒꯤ ꯍꯧꯒꯠꯈ꯭ꯔꯅꯤ ꯍꯧꯖꯤꯛꯀꯥꯟꯗꯤ ꯁ꯭ꯀꯨꯜꯁꯨ ꯌꯥꯝ ꯉꯟ ꯉꯟ ꯆꯠꯅꯕꯅꯤꯅꯀꯣ ꯑꯗꯨꯒ ꯇꯨꯏꯁꯟ ꯇꯧꯈ꯭ꯔꯅꯤ ꯁ꯭ꯀꯨꯜ ꯆꯠꯈ꯭ꯔꯅꯤ ꯍꯜꯂꯛꯑꯅꯤ ꯇꯨꯏꯁꯟ ꯑꯃꯨꯛ ꯍꯥꯏꯅꯤ ꯃꯣꯏꯗ ꯀꯩ ꯍꯥꯏ ꯇꯥꯔꯦ ꯑꯦꯛꯇꯤꯚꯤꯇꯤꯁꯦ ꯌꯥꯝ ꯐꯤꯖꯤꯀꯦꯜ ꯑꯦꯛꯇꯤꯚꯤꯇꯤꯁꯦ ꯌꯥꯝ ꯐꯪꯗꯕꯩ ꯇꯥꯏꯞꯇ ꯑꯍꯟꯅ ꯑꯗꯨꯝ ꯄꯨꯡꯐꯥ ꯐꯅꯕ ꯄꯨꯡꯆꯠ ꯆꯠꯄ ꯑꯗꯩ ꯑꯉꯥꯡ ꯃꯆꯥ ꯃꯆꯥ ꯂꯩꯁꯤꯡꯁꯤꯗꯤ ꯁꯨꯃꯥꯏꯅ ꯇꯧꯕꯁꯦ ꯄꯥꯛꯀꯕꯨꯗꯦ ꯐꯤꯖꯤꯀꯦꯜ ꯑꯦꯛꯇꯤꯚꯤꯇꯤꯁꯦ ꯌꯥꯝ ꯋꯥꯠꯄꯩ ꯇꯥꯏꯞꯇꯀꯣ ꯅꯣꯡꯉꯥꯟꯕꯒꯤ ꯅꯨꯃꯤꯠꯠꯇꯥꯕꯨ ꯂꯥꯏꯔꯤꯛ ꯂꯥꯏꯔꯤꯛ ꯑꯗꯒꯤ ꯀꯩ ꯍꯥꯏꯅꯤ ꯇꯨꯏꯁꯟ ꯇꯨꯏꯁꯟ ꯇꯨꯏꯁꯟ ꯍꯥꯏꯅ ꯑꯗꯨꯝ ꯄꯤꯛꯇꯨꯡ ꯄꯤꯛꯄ ꯑꯉꯥꯡ ꯀ꯭ꯂꯥꯁ ꯅꯔꯁꯔꯤꯁꯨ ꯍꯧꯖꯤꯛꯀꯥꯟꯗꯤ ꯀꯩ ꯍꯥꯏꯇꯥꯔꯦ ꯄꯦꯔꯦꯟꯁꯅ ꯇꯥꯛꯄꯁꯦ ꯁꯪꯗꯕꯩ ꯈꯛꯇꯪ ꯅꯠꯇꯕ ꯆꯠꯅꯕꯤ ꯑꯃ ꯃꯣꯏꯅ ꯑꯗꯨꯝ ꯂꯣꯏꯅꯃꯛꯀꯤ ꯊꯥꯕꯩ ꯇꯥꯏꯞꯇ ꯇꯧꯕ ꯑꯗꯨꯃꯥꯏꯅ ꯈꯔꯁꯨ ꯌꯥꯎꯋꯤ
ꯍꯧꯖꯤꯛꯀꯥꯟꯒꯤ ꯍꯥꯏꯔꯗꯤ ꯇꯧꯅꯔꯤꯕꯁꯤꯡ ꯍꯥꯏꯔꯒꯗꯤꯀꯣ ꯑꯩꯈꯣꯏꯒꯤ ꯃꯃꯥ ꯃꯄꯥꯁꯤꯡ ꯁꯤꯡꯁꯤꯅꯗꯤ ꯄꯩꯁꯥ ꯊꯥꯅꯤ ꯑꯉꯥꯡꯁꯦ ꯂꯥꯏꯔꯤꯛ ꯍꯩꯍꯟꯗ ꯌꯥꯗꯦ ꯍꯥꯏꯅ ꯂꯩꯕ ꯑꯗꯨ ꯑꯣꯏꯔꯒꯁꯨ ꯃꯣꯏꯒꯤ ꯁꯥꯟꯅꯕ ꯈꯣꯠꯄꯁꯨ ꯌꯥꯎꯗꯕꯅꯤꯅ ꯑꯗꯨ ꯗꯣꯝ ꯅꯥꯀꯟꯗ ꯈꯇꯪ ꯈꯛꯪ ꯍꯣꯠꯅꯍꯟꯒꯦ ꯍꯥꯏꯕꯒꯤ ꯋꯥꯈꯜꯗ ꯀꯅꯥꯝ ꯂꯩꯇꯦꯕ ꯂꯥꯏꯔꯤꯛ ꯂꯥꯏꯔꯤꯛ ꯂꯥꯏꯔꯤꯛ ꯇꯧꯔꯒ ꯑꯗꯨꯝ ꯂꯩꯔꯦꯕ ꯑꯉꯥꯡꯁꯤꯡꯁꯦ ꯀꯗꯥꯏꯗ ꯀꯔꯤꯗ ꯁꯣꯏꯈꯤꯗꯒꯦ ꯈꯣꯠꯈꯤꯗꯒꯦ ꯍꯥꯏꯅ ꯂꯥꯏꯔꯤꯛ ꯂꯣꯝꯗ ꯍꯣꯠꯅꯁꯨ ꯁꯥꯟꯅꯕꯁꯨ ꯌꯥꯎꯗꯕꯒꯤ ꯑꯉꯥꯡꯁꯤꯡꯁꯤꯁꯨ ꯐꯖꯅ ꯇꯧꯕꯅꯦꯕ ꯈꯔ ꯑ ꯑꯃꯅ ꯁꯥꯟꯅꯕ ꯐꯕꯅ ꯁꯥꯟꯅꯔꯦ ꯖꯤꯝꯗ ꯈꯔꯣꯠꯄꯅ ꯆꯠꯂꯦ ꯑꯗꯨ ꯅꯠꯇꯕꯤꯗ ꯂꯥꯏꯔꯤꯛ ꯂꯥꯏꯔꯤꯛ ꯂꯥꯏꯔꯤꯛ ꯑꯗꯨꯝ ꯇꯧ ꯂꯩꯔꯕꯅꯤꯅ ꯑꯉꯥꯡꯁꯤꯡꯁꯦ ꯈꯔ ꯂꯩꯕꯒ ꯑꯗꯨꯝ ꯅꯥꯀꯟꯗ ꯃꯃꯥꯟꯅꯕ ꯐꯠꯇꯕ ꯈꯔ ꯑꯃ ꯊꯣꯛꯄꯗ ꯄꯨꯜꯂꯨ ꯃꯇꯝꯗ ꯑꯃꯨꯛ ꯃꯥꯡꯕꯁꯨ ꯌꯥꯎꯋꯤ ꯅꯠꯇ꯭ꯔꯒꯅ ꯑꯩꯈꯣꯏꯒꯤ ꯑꯗꯨꯗꯒꯤ ꯊꯣꯛꯂꯛꯄ ꯀꯥꯟꯗꯨꯗ ꯍꯦꯟꯅ ꯐꯈꯤꯕꯁꯨ ꯌꯥꯎꯋꯦꯕ ꯃꯤ ꯃꯤꯒꯤ ꯃꯃꯥꯟꯅꯕ ꯀꯔꯤ ꯀꯔꯥ ꯄꯨꯟꯕꯗꯁꯨ ꯂꯩꯔꯦ ꯑꯗꯨꯕꯨꯗꯤ ꯑꯗꯨ ꯑꯣꯏꯔꯁꯨ ꯑꯗꯨꯝ ꯑꯅꯝꯕꯅꯗꯤ ꯂꯥꯏꯔꯤꯛ ꯂꯣꯝꯗ ꯍꯣꯠꯅꯔꯤꯉꯩꯗ ꯑꯩꯈꯣꯏꯒꯤ ꯊꯕꯛ ꯍꯩꯍꯧꯗꯕ ꯑꯗꯨꯗꯒꯤ ꯑꯁꯤꯃ ꯇꯧꯅꯤ ꯈꯣꯠꯅꯤ ꯃꯃꯥꯏ ꯃꯇꯦꯡ ꯄꯥꯡꯅꯤ ꯑꯗꯨ ꯇꯧꯅꯤ ꯍꯥꯏꯕꯁꯨ ꯈꯪꯗꯕ ꯑꯗꯨꯃꯥꯏꯅ ꯇꯧꯕ ꯄꯣꯡꯒꯥꯏ ꯑꯃꯁꯨ ꯂꯩꯔꯦꯕ ꯑꯗꯨꯗꯨꯅ ꯍꯧꯖꯤꯛꯀꯥꯟꯁꯦ ꯐꯖꯅ ꯑꯉꯥꯡ ꯑꯃ ꯐꯖꯅ ꯁꯦꯝꯒꯦ ꯍꯥꯏꯕ ꯇꯥꯔꯒꯗꯤ ꯂꯥꯏꯔꯤꯛ ꯇꯧꯍꯟꯒꯗꯕꯅꯤ ꯁꯥꯟꯅꯕ ꯌꯥꯎꯍꯟꯒ ꯗꯕꯅꯤ ꯑꯗꯨꯗꯒꯤ ꯑꯩꯈꯣꯏꯒꯤ ꯃꯃꯥꯟꯅꯕ ꯄꯨꯟꯕ ꯃꯇꯝꯗ ꯌꯦꯡꯉꯒ ꯐꯖꯅ ꯄꯨꯜꯍꯟꯒꯗꯕꯅꯦꯕ ꯅꯠꯇ꯭ꯔꯒꯗꯤ ꯍꯧꯖꯤꯛ ꯁꯣꯏꯔꯛꯏꯕ ꯃꯌꯥꯝꯁꯦ ꯂꯣꯏꯅ ꯑꯉꯥꯡ ꯉꯥꯛꯇꯗꯁꯨ ꯇꯥꯏꯅꯕ ꯌꯥꯕ ꯅꯠꯇꯦ ꯄꯦꯔꯦꯟꯁ ꯉꯥꯛꯇꯁꯨ ꯇꯥꯏꯅꯕ ꯌꯥꯕ ꯅꯠꯇꯦ ꯁꯥꯇ꯭ꯔ ꯃꯌꯥꯝꯁꯨ ꯍꯥꯏꯗꯤ ꯁꯥꯇ꯭ꯔ ꯃꯌꯥꯝ ꯁꯦ ꯁꯤꯃ ꯑꯣꯏꯍꯟꯒꯦ ꯍꯥꯏꯕꯒꯤ ꯀꯩꯅꯣꯗꯣ ꯑꯣꯖꯥꯁꯤꯡꯒꯤꯁꯨ ꯂꯣꯏꯅ ꯊꯧꯗꯥꯡꯗꯤ ꯂꯣꯏꯅ ꯆꯪꯉꯤꯅꯦꯕ ꯑꯗꯨꯅꯤꯅ ꯑꯗꯣ ꯅꯪꯒꯤꯗꯤ ꯀꯦꯁ ꯂꯣꯏꯈꯤꯕꯗꯒꯤ ꯀꯔꯥꯏꯗ ꯀꯔꯤ ꯇꯧꯔꯤꯕ ꯍꯧꯖꯤꯛꯄꯣ
ꯇꯍꯕ
ꯍꯧꯖꯤꯛꯁꯤꯕꯨ ꯅꯪ ꯀꯃꯥꯏꯅ ꯀꯩꯗꯧꯔꯤꯕ ꯀꯣꯂꯦꯖ ꯑꯣꯏꯒꯤꯕ ꯇꯦꯡ ꯀꯦ
ꯨꯝꯕ ꯊꯥꯕꯩ ꯈꯣꯠꯄꯩ ꯑꯗꯨꯃꯥꯏꯅ ꯈꯔ ꯌꯦꯡꯉꯦ ꯑꯗꯨꯃꯥꯏꯅ ꯈꯔ ꯇꯧꯒꯦ ꯈꯣꯠꯀꯦꯅ ꯍꯧꯖꯤꯛ ꯑꯦꯛꯖꯥꯝꯒꯨꯝꯕ ꯅꯠꯇ꯭ꯔꯗꯤ ꯊꯥꯖꯤꯟꯕ ꯈꯣꯠꯄ ꯈꯔ ꯇꯧꯔꯤ ꯈꯔ ꯌꯦꯡꯁꯤꯜꯂꯤ ꯑꯗꯨꯒꯨꯝꯕꯗꯣ ꯑꯣꯏꯅ
ꯎꯝ ꯑꯗꯣ ꯍꯧꯖꯤꯛꯀꯥꯟꯁꯤꯕꯨ ꯍꯧꯖꯤꯛꯀꯥꯟꯁꯤꯕꯨ ꯍꯟꯁꯥꯡ ꯀꯩꯅ ꯍꯦꯟꯅ ꯌꯥꯝ ꯄꯥꯝꯅ ꯆꯥꯅꯒꯦ ꯅꯪꯒꯤ ꯃꯣꯠꯇ
ꯍꯥꯏꯗꯤ ꯁꯧꯒ꯭ꯔꯤ ꯁꯧꯒ꯭ꯔꯤꯒ ꯕꯣꯔꯥꯒ ꯊꯣꯡꯕꯒꯨꯝꯕ ꯈꯔ ꯑꯗꯨꯒꯨꯝꯕ ꯆꯥꯅꯔꯤ ꯁꯧꯒ꯭ꯂꯤꯒ ꯕꯣꯔꯥꯒ ꯊꯣꯡꯉꯒ ꯑꯁ ꯅꯪ ꯄꯜꯂꯒ ꯆꯥꯕ ꯆꯥꯅꯤꯡ
ꯎꯝ ꯍꯥꯎꯕꯅꯤ ꯁꯥꯎꯒ꯭ꯔꯤ ꯕꯔꯥꯖꯤ ꯍꯥꯎꯕꯅꯤ
ꯍ ꯀꯩꯅꯣꯕ ꯃꯤꯔꯀꯣ ꯃꯣꯔꯣꯛ ꯑꯇꯦꯛꯄ ꯈꯪꯗꯕꯅꯤ ꯍꯥꯏꯅ ꯔꯝꯒꯗ꯭ꯔ ꯍꯥꯏꯣ ꯍꯥꯏꯗꯤ ꯃꯣꯔꯣꯛ ꯑꯇꯦꯛꯄꯒ ꯃꯦꯠꯈ꯭ꯔꯒ ꯑꯗꯨꯃꯥꯏꯅꯒꯨꯝꯕꯒ ꯍꯥꯏꯗꯤ ꯆꯥꯕꯗꯣ ꯀꯥꯂꯦꯟꯒꯤꯗꯤꯀꯣ ꯑꯗꯨꯅ ꯐꯩ ꯌꯥꯝ ꯍꯦꯟꯅ ꯀꯩꯅꯣ ꯇꯧꯕ ꯆꯥꯁꯤꯟꯕꯁꯨ ꯅꯠꯇꯕꯤ
ꯑꯗꯨꯅꯦ ꯑꯗꯨꯅꯦ ꯑꯩꯅꯁꯨ ꯍꯥꯏꯒꯦ ꯇꯧꯔꯤꯁꯦ ꯑꯩꯈꯣꯏꯒꯤ ꯁꯒ꯭ꯔꯤꯒ ꯕꯣꯔꯥꯒ ꯊꯣꯡꯂꯒ ꯑꯗꯨꯒ ꯑꯃꯦꯠꯄ ꯃꯣꯔꯣꯛ ꯑꯇꯦꯛꯄꯗꯨꯒ ꯇꯧꯔꯒ ꯐꯖꯅ ꯃꯦꯠꯄꯤꯕ ꯑꯗꯨꯝ ꯍꯥꯏꯗꯤ ꯆꯥꯕꯗ ꯆꯥꯅꯕ ꯄꯣꯠꯅꯦꯕ ꯃꯣꯏꯁꯦꯀꯣ ꯎꯝ ꯃꯍꯥꯎ ꯂꯩꯕꯅꯤ ꯃꯍꯥꯎ ꯂꯩꯕꯅꯤ